ꯍꯜꯂꯣ
ꯍꯜꯂꯣ
ꯍꯜꯂꯣ ꯇꯥꯕ꯭ꯔ
ꯑꯩꯔꯣ ꯇꯥꯏ
ꯍꯣꯏ ꯇꯥꯏ ꯇꯥꯏ ꯀꯩꯀꯩꯗꯧꯉ ꯄꯈꯠꯂꯦꯍꯦ ꯫
ꯏꯁ ꯌꯥꯝ ꯄꯥꯈꯠꯅ ꯍꯪꯂꯛꯑ ꯈꯂꯛꯁꯤꯕꯨ ꯀꯩꯗꯧꯔꯒꯦ ꯀꯩꯗꯧꯕ ꯌꯥꯎꯔꯒꯦ ꯅꯥꯪꯒꯣꯟꯗ ꯑꯩ ꯇꯧꯒꯦꯅꯦ
ꯀꯩ ꯀꯩꯀꯩ ꯑꯗꯨꯃꯥꯏ ꯍꯥꯏꯔꯄꯗ ꯑꯩ ꯀꯦꯑꯕ
ꯎꯝ ꯉꯁꯥꯏ ꯀꯩꯒꯤ ꯈꯨꯝꯗꯕ꯭ꯔꯕ ꯑꯩꯅ ꯑꯁꯨꯛ ꯌꯥꯝ ꯀꯧꯔꯒ
ꯑꯁ ꯎꯗꯦꯕ ꯑꯩꯒꯤ ꯀꯩꯅꯣ ꯗꯤ ꯑꯦꯟ ꯗꯤꯗ ꯊꯝꯕꯀꯣ ꯑꯗꯨ ꯎꯗꯨꯕ ꯑꯗꯨ ꯃꯇꯝꯗ ꯑꯩꯒꯤ ꯀꯩꯅꯣꯁꯨ ꯐꯥꯏꯚ ꯖꯤꯁꯨ ꯐꯪꯗꯦꯕ ꯅꯦꯠ
ꯑꯣ ꯑꯩꯗꯤ ꯅꯪ ꯑꯇꯣꯞꯄꯅ ꯃꯤꯅ ꯐꯥꯈ꯭ꯔꯕ ꯅꯤꯡꯂꯨꯔꯦ
ꯏꯁ ꯅꯪ ꯀꯟꯕ ꯀꯟꯕ ꯂꯥꯛꯄ ꯌꯥꯗ꯭ꯔꯅꯦ ꯑꯗꯨꯗꯤ
ꯏꯁ ꯑꯩ ꯅꯪ ꯄꯥꯎꯁꯨ ꯄꯤꯔꯛꯇꯕꯒꯤ ꯂꯥꯛꯇꯔꯥꯅꯦ ꯍꯧꯖꯤꯛ ꯐꯥꯗꯕꯅꯤꯅꯦ ꯫
ꯏꯁ ꯂꯣꯏꯔꯦꯍꯦ
ꯑꯗꯨꯗꯤ ꯃꯤꯅ ꯐꯥꯗ꯭ꯔꯕ ꯅꯠꯇ꯭ꯔꯣ
ꯐꯥꯏ ꯐꯥꯔꯒ ꯑꯃꯨꯛ ꯐꯥꯏꯌꯦ ꯑꯗꯨꯒꯅꯦ ꯑꯃꯨꯛ ꯊꯥꯗꯣꯛꯄꯤꯕ ꯏꯁ ꯅꯪꯗꯤ ꯅꯁꯛ ꯌꯥꯝ ꯅꯨꯡꯁꯤꯌꯦ ꯅꯥꯁꯛ ꯌꯥꯝ ꯅꯨꯡꯁꯤꯌꯦ ꯍꯥꯏꯅ
ꯃꯤꯅ ꯐꯥ ꯑꯁ ꯑꯩꯗꯤ ꯆꯤꯡꯅꯗꯕ ꯉꯝꯗꯦ
ꯑꯣ ꯃꯤꯅꯥ ꯐꯔꯒ ꯌꯥꯝ ꯊꯨꯏ ꯊꯥꯗꯣꯛꯀꯤꯕꯥ ꯎꯝ ꯌꯥꯏ ꯃꯤ ꯑꯍꯨꯝꯅ ꯅꯪꯉꯣꯟ ꯑꯃ ꯅꯪꯉꯑꯣꯟꯗ ꯑꯃꯈꯛꯇꯥ ꯑꯁ ꯑꯣꯍꯣ
ꯀꯥꯏꯔꯦꯗꯥ
ꯑꯣꯔꯗꯦ ꯅꯅꯥꯇ ꯈꯪꯉꯦ ꯑꯩꯅꯤ
ꯉꯁꯥꯏ ꯀꯩ ꯀꯧ ꯈꯨꯝꯗꯕ꯭ꯔꯕ ꯑꯩ ꯏ ꯌꯥꯝ ꯀꯥꯔꯦꯀꯣ
ꯏꯁ ꯂꯩꯔꯦꯍꯦ ꯅꯪꯒꯤ ꯁꯤꯗꯤ ꯂꯩꯔꯦꯍꯦ
ꯂꯣꯏꯕ ꯅꯠꯇꯦ ꯍꯧꯕꯗ ꯉꯥꯏꯔꯤꯌꯦ ꯀꯔꯤꯅꯣ ꯋꯥꯔꯤꯗꯣ ꯍꯧꯕꯗ ꯉꯥꯏꯔꯤꯌꯦ
ꯑꯗꯨꯅꯦ ꯈꯪꯉꯦ ꯋꯥꯔꯤꯕꯨꯅꯤ ꯋꯥꯔꯤꯕꯨꯗꯤ ꯈꯪꯉꯦꯕ
ꯎꯝ ꯅꯪ ꯂꯣꯏꯔ ꯌꯥꯏꯗꯤ ꯀꯩꯒꯤ ꯑꯗꯨꯗꯤ
ꯅꯪ ꯂꯣꯏꯔꯦꯕ
ꯎꯝ ꯂꯣꯏꯗꯔ꯭ꯤ ꯍꯥꯎꯁꯨ ꯍꯧꯗꯔ꯭ꯦ ꯀꯩꯗꯧꯕ꯭ꯔꯣ
ꯑꯁꯦ ꯀꯕꯨ ꯀ ꯋꯥꯈ꯭ꯔꯦ ꯑ ꯋꯥ ꯉꯥꯡ ꯈꯨꯉꯥꯡꯁꯦ ꯀꯩꯗꯧꯕ꯭ꯔꯣ ꯀꯔꯤ ꯐꯣ ꯄꯈꯠꯇ꯭ꯔꯣ
ꯀꯩꯗꯧꯕꯣ ꯀꯔꯤ ꯀꯣꯟ ꯃꯨꯊꯠꯄ꯭ꯔꯥ ꯍꯥ ꯑ ꯍꯧꯒꯦꯔꯣ
ꯅꯪꯒꯤ ꯅꯨꯄꯤ ꯑꯣꯏꯒꯗꯕꯒ
ꯅꯪ ꯌꯥꯔꯦ ꯀꯥꯏꯅ ꯍꯥꯏꯔꯒꯦꯕ
ꯌꯥꯏꯅꯦ ꯍꯥꯏꯔꯥꯛꯑꯣꯅꯦ ꯀꯥꯒꯦꯅꯦ ꯀꯨꯝꯅꯤꯡꯗꯕꯩ ꯀꯨꯝꯅꯤꯡꯗꯕꯩ ꯍꯣꯏ
ꯀꯣꯏꯅꯕ ꯁꯇꯥꯞꯇ ꯉꯥꯡꯅꯁꯤꯔꯣ
ꯌꯥꯏꯅꯦ
ꯑꯩ ꯍꯩꯇꯦꯕ ꯅꯪ ꯍꯥꯟꯅ ꯇꯝꯕꯤꯔꯛꯑꯣꯅꯦ
ꯍꯩꯗꯦꯗ
ꯌꯥꯔꯦ ꯅꯪ ꯃꯌꯥꯝ ꯀꯣꯏ ꯍꯥꯏꯗꯥꯏ
ꯑꯦ ꯍꯥꯏꯌꯦ ꯍꯥꯏꯌꯦ ꯍꯥꯏꯌꯦ
ꯎꯝ ꯑꯗꯨ ꯍꯥꯏꯔꯛꯑꯣ
ꯄꯩꯁꯥ ꯇꯥꯔꯛꯑꯣ
ꯍ ꯍꯥꯏ ꯀꯥꯗ꯭ꯔ ꯑꯨꯢ
ꯀꯔꯤꯅꯣ ꯑꯗꯨꯗ ꯍꯧꯗꯕ ꯅꯠꯇ꯭ꯔꯣ ꯑꯗꯨꯗꯤ ꯑꯩꯈꯣꯏ ꯀ ꯑꯗꯨꯝ ꯅꯪ ꯂꯩꯕ ꯑꯗꯨꯝ ꯊꯥꯔꯛꯑꯣ
ꯅꯪꯒꯤꯁꯦ ꯄꯩꯁꯥ ꯉꯥꯛꯇ ꯅꯤꯌꯦ ꯀꯔꯤꯔꯣ ꯍ
ꯅꯪꯉꯣꯟ ꯅꯤꯗ꯭ꯔꯥꯒ ꯅꯨꯄꯥ ꯑꯇꯣꯞꯄꯗ ꯅꯤꯌꯣ ꯍꯥꯏꯕ꯭ꯔꯣ ꯍꯥꯏꯅꯀꯣ
ꯎꯝ ꯑꯦ ꯑꯗꯨꯝꯕ ꯅꯤꯌꯣ ꯍꯥꯏꯕ꯭ꯔꯥ ꯆꯣ
ꯑꯗꯨꯗꯤ ꯀꯩꯒꯤ ꯑꯗꯨꯃꯥꯏꯅ ꯍꯥꯏꯕꯅꯣ ꯊꯥꯔꯛꯑꯣ ꯍꯥꯏꯗꯤ ꯍꯦꯛꯇ ꯊꯥꯔꯛꯑꯣ ꯍꯥꯏꯗꯤ ꯍꯦꯛꯇ ꯊꯥꯔꯛꯄ ꯌꯥꯗ꯭ꯔꯣ
ꯅꯪ ꯑꯗꯨꯝꯕ ꯅꯨꯄꯥ ꯀꯣꯏꯅꯤꯡꯕ꯭ꯔꯣ
ꯀꯣꯏꯅꯤꯡꯕꯩ ꯅꯠꯇꯦ ꯀꯣꯏꯅꯤꯡꯗꯕꯩ ꯅꯦ ꯅꯪꯉꯣꯟꯗ ꯍꯥꯡꯕꯗ ꯅꯠꯇ꯭ꯔꯗꯤ ꯑꯩ ꯅꯨꯄꯥ ꯑꯇꯣꯞꯄ ꯃꯤꯉꯣꯟꯗ ꯅꯤꯅꯤꯉꯥꯏ ꯌꯥꯝ ꯂꯩꯌꯦꯀꯣ ꯃꯤꯉꯣꯟꯗ ꯅꯤꯌꯣ ꯍꯥꯏꯕ꯭ꯔꯣ ꯅꯨꯄꯥꯇꯣꯞ
ꯑꯗꯨ ꯅꯪ ꯑꯇꯣꯞꯄ ꯅꯨꯄꯥ ꯌꯥꯝ ꯀꯣꯏꯅꯤꯡꯕ꯭ꯔꯣꯕ
ꯍꯣꯏꯅꯦ ꯄꯩꯁꯥ ꯅꯪ ꯅꯪ ꯍꯦꯟꯅ ꯄꯤꯒꯦ ꯍꯥꯏꯔꯦ ꯀꯣꯏꯔꯅꯤ ꯑꯩꯗꯤ
ꯎꯝ ꯄꯩꯁꯥ ꯅꯪꯒꯤꯁꯦ ꯑꯩꯕꯨ ꯀꯣꯏꯕꯁꯤ ꯄꯩꯁꯥ ꯄꯩꯁꯥꯒꯤꯗꯃꯛꯇꯔꯣ
ꯃꯥꯅꯦ ꯑꯗꯨꯅꯦ
ꯑꯦ ꯃꯥꯥꯟꯅꯦ ꯒꯥꯏꯅ ꯎꯝ ꯎꯝ ꯏ ꯌꯥꯝ ꯀꯥꯔꯦ ꯃꯁꯤꯁꯤ ꯃꯁꯤ ꯈꯨꯗꯛꯇ ꯈꯨꯗꯛꯇ ꯁꯣꯏꯔꯣꯏꯁꯦ
ꯅꯪ ꯏ ꯒ ꯌꯥꯝ ꯀꯥꯔꯦ ꯉꯁꯤ
ꯏ ꯌꯥꯝ ꯀꯥꯔꯦ ꯅꯪꯅ ꯇꯧꯕꯒꯤ
ꯄꯩꯁꯥ ꯊꯥꯔꯛꯑꯣ ꯍꯥꯏꯕꯁꯨ ꯌꯥꯗꯕ ꯅꯨꯄꯥ ꯑꯇꯣꯞꯄ ꯀꯣꯏꯅꯥꯒꯤ ꯍꯥꯏꯕꯁꯨ ꯌꯥꯗꯕ ꯂꯆꯥꯛ ꯂꯤꯁꯤꯡ ꯃꯉꯥ ꯊꯥꯔꯛꯑꯣ
ꯂꯤꯁꯤꯡ ꯃꯉꯥ
ꯍꯣꯏ
ꯂꯤꯁꯤꯡ ꯃꯉꯥ ꯀꯩ ꯗꯧꯅꯉꯥꯏ ꯀꯝꯄ꯭ꯂꯤꯠꯂꯤ ꯐꯨꯜꯐꯤꯜꯗ ꯍꯥꯏꯔꯛꯑꯣ
ꯍꯥꯏꯒꯦ ꯑꯩ ꯏꯁꯀꯤꯟ ꯀꯦꯌꯔꯒꯤ ꯁꯦꯠ ꯑꯃ ꯂꯧꯗꯧꯕ ꯑꯗꯨ ꯂꯤꯁꯤꯡ ꯃꯉꯥ ꯄꯤꯕꯅꯦ ꯊꯥꯔꯛꯑꯣ
ꯏꯁꯀꯤꯟ ꯀꯤꯌꯔ ꯂꯤꯁꯤꯡ ꯃꯉꯥ ꯄꯤꯕ ꯂꯩꯇꯦ
ꯂꯩꯌꯦ ꯅꯪ ꯈꯪꯁꯨ ꯈꯪꯗꯅ ꯅꯪ ꯅꯨꯄꯤꯔꯣ ꯅꯪ ꯅꯨꯄꯤꯅ ꯄꯥꯏꯕ ꯂꯣꯢꯅ ꯈꯪꯕ꯭ꯔꯣ ꯑꯗꯨꯗꯤ ꯅꯪ ꯀꯣꯏꯅꯕ
ꯅꯪ ꯑꯩ ꯅꯨꯄꯤꯗꯨꯗꯤ ꯑꯩ ꯅꯨꯄꯤ ꯑꯣꯏꯔꯤꯗꯨꯗꯤ ꯑꯩ ꯅꯨꯄꯤ ꯑꯣꯏꯔꯕꯅꯤꯅ ꯈꯪꯕ ꯇꯥꯕꯅꯤ
ꯑꯗꯨꯒꯤꯅꯦ ꯁꯛ ꯍꯦꯟꯅ ꯐꯖꯅꯤꯡꯉꯥꯏ ꯄꯣꯠ ꯑꯇꯪꯕ ꯄꯥꯏꯅꯤꯡꯕ ꯑꯗꯨ
ꯅꯪ ꯅꯪ ꯁꯛ ꯐꯖꯔꯒ ꯑꯇꯣꯞ ꯅꯨꯄꯥ ꯀꯣꯏꯒꯤꯅꯤ ꯍꯥꯢꯕ
ꯀꯣꯏꯔꯣꯏ ꯅꯪꯒꯤ ꯅꯃꯥꯏ ꯅꯃꯥꯏ ꯌꯦꯡꯕꯤꯒꯦ ꯍꯥꯏꯕꯅꯦ ꯅꯪꯒꯤ ꯅꯃꯥꯏ ꯅꯪꯒꯤꯗꯃꯛꯅꯤꯅꯦ ꯑꯩꯅꯗ ꯇꯧꯕꯗꯣ
ꯑꯩꯒ ꯅꯨꯡꯇꯤ ꯂꯩꯃꯤꯟꯅꯕꯕꯨ ꯀꯔꯤ ꯀꯔꯤꯁꯨ ꯈꯟꯒꯅꯨꯗꯁꯦ ꯅ ꯑꯗꯨꯝ ꯖꯩ ꯂꯤꯗꯤ
ꯑꯗꯨ ꯅꯪ ꯅꯪꯒꯤꯁꯦ ꯄꯩꯁꯥ ꯄꯤꯕ ꯇꯟꯕꯒꯤ ꯍꯥꯏꯔꯔꯕꯅꯦ ꯑꯗꯨꯅꯦ ꯑꯩ ꯊꯥꯖꯗꯦ ꯃꯃꯥꯡꯗꯤ ꯍꯥꯏꯗꯦ ꯅꯍꯥꯟꯗꯤ ꯍꯥꯏꯗꯦ ꯍꯧꯖꯤꯛ ꯄꯩꯁꯥ ꯅꯅꯤꯔꯤꯌꯦ
ꯑꯁꯦꯡꯕꯅꯤ ꯅꯪꯗꯤ ꯀꯩꯅꯣ ꯑꯁꯨꯛ ꯐꯖꯅ ꯂꯩꯔꯒ ꯑꯃꯨꯛ ꯀꯦꯔꯗꯤ ꯑꯗꯨ ꯍꯦꯟꯅ ꯊꯤꯔꯅꯦ ꯅꯪꯗꯤ ꯅꯦꯆꯔ ꯕ꯭ꯌꯨꯇꯤꯗ ꯐꯖꯕ ꯑꯗꯨꯅꯦ ꯍꯣꯏ ꯅꯪ ꯗꯤ ꯀꯩꯅꯣ ꯀꯦꯕꯅ ꯐꯖꯕ ꯅꯠꯇꯦꯕ ꯅꯪꯒꯤꯗꯣ ꯅꯦꯆꯔꯦꯜ ꯕ꯭ꯌꯨꯇꯤꯗ ꯀꯣ ꯆꯝꯅ ꯂꯩꯕꯗꯣ ꯌꯥꯝ ꯄꯛꯆꯩꯌꯦꯕ ꯑꯗꯨꯅꯦꯕ ꯑꯩꯅ ꯄꯥꯝꯕꯗ
ꯀꯦꯕꯇꯥꯕꯅꯤ
ꯑꯗꯨꯅ ꯆꯝꯅ ꯂꯩꯌꯣ ꯏꯪ ꯇꯞ ꯇꯞꯅ ꯅꯥꯟꯅ ꯂꯩꯌꯣ
ꯇꯣꯛꯑꯣ ꯌꯥꯔꯦ ꯄꯩꯁꯥ ꯊꯥꯔꯛꯑꯔꯣꯢ ꯍꯥꯢꯔꯗꯤ ꯊꯥꯔꯛꯑꯣ ꯍꯥꯏꯌꯣ ꯌꯥꯔꯦ
ꯑꯦ ꯑꯩ ꯏ ꯑꯦ ꯑꯦ ꯍꯧꯖꯤꯛ ꯍꯧꯖꯤꯛ ꯅꯪꯉꯣꯟꯗ ꯂꯤꯁꯤꯡ ꯃꯉꯥ ꯊꯥꯔꯗꯤ ꯍꯣꯔꯦꯟ ꯅꯨꯡꯗꯥꯡ ꯀꯩ ꯆꯥꯁꯤꯔꯥ ꯍꯥꯏꯔꯣ
ꯏꯁ ꯑꯗꯨꯗꯤ ꯅꯪ ꯅꯪꯅ ꯆꯥꯅꯤꯡꯕ ꯆꯥꯎꯅꯦ ꯀꯩꯅꯣ ꯑꯩ ꯅꯌꯨꯝꯗ ꯂꯥꯛꯄꯁꯨ ꯅꯠꯇꯦ
ꯑꯉꯥꯡ ꯑꯉꯥꯡꯒꯤ ꯑꯉꯥꯡꯒꯤ ꯀꯩꯅꯣ ꯀꯔꯤ ꯑꯣꯏꯅ ꯂꯩꯅꯒꯅꯤ ꯂꯤꯁꯤꯡ ꯃꯉꯥ ꯊꯥꯔꯗꯤ
ꯑꯉꯥꯡꯒꯤ ꯑꯗꯨ ꯑꯗꯨ ꯑꯗꯨꯐꯥꯎ ꯅꯪ ꯅꯪ ꯅꯪꯒꯤ ꯅꯨꯄꯤꯒꯤꯒ ꯅꯪ ꯑꯉꯥꯡꯒꯤꯒ ꯐꯥꯎꯕ ꯂꯩꯅꯤꯉꯥꯏ ꯉꯝꯗ꯭ꯔꯗꯤ ꯅꯪ ꯀꯩꯒꯤ ꯅꯨꯄꯤ ꯊꯤꯕꯅꯣ ꯑꯗꯨ ꯄꯣꯊꯛꯄ ꯉꯝꯂꯔꯦ
ꯑ
ꯂꯤꯛꯅ ꯂꯤꯛꯅ ꯏ ꯅꯨꯄꯥ ꯅꯪꯅ
ꯅꯦ ꯅꯪ ꯅꯪꯒꯤ ꯅꯠꯇ꯭ꯔꯒ ꯅꯪ ꯅꯪꯒꯤꯗꯃꯛ ꯑꯗꯨꯒ ꯅꯆꯥꯒꯤꯗꯃꯛ ꯈꯜꯂꯒ ꯁꯦꯚꯤꯡ ꯇꯧꯔꯤꯅꯦ ꯈꯪꯕ꯭ꯔꯥ
ꯈꯟꯕꯒꯤꯅꯤ ꯑꯗꯣ ꯑꯩꯅ ꯊꯥꯔꯛꯑꯣ ꯍꯥꯏꯕꯗꯣ ꯍꯧꯖꯤꯛ
ꯎꯝ ꯅꯪ ꯅꯪꯒꯤꯗꯣ ꯀꯩꯅꯣ ꯃꯤꯉꯣꯟꯗ ꯃꯇꯦ ꯀꯔꯤ ꯄꯩꯁꯥ ꯄꯨꯡꯃꯥꯡ ꯃꯥꯡ ꯃꯥꯡꯍꯟꯕꯗꯣ ꯑꯩ ꯄꯥꯝꯗꯕ ꯈꯪꯕ꯭ꯔꯥ
ꯏ ꯇꯣꯛꯑꯣ ꯑꯗꯨꯗꯤ ꯀꯔꯤ ꯅꯪ ꯅꯪ ꯀꯣ ꯅꯪꯒꯨꯝꯅ ꯂꯤꯛꯄ ꯅꯨ ꯄꯥꯊꯩ ꯅꯥꯗ꯭ꯔꯤ
ꯑꯩ ꯑꯗꯨꯗꯤ ꯅꯪ ꯅ ꯅꯍꯥꯟ ꯑꯩ ꯑꯩꯅ ꯍꯪꯉꯣꯟꯗ ꯀꯔꯤ ꯌꯥꯕ꯭ꯔꯥ ꯑꯗꯨꯗꯤ
ꯀꯔꯤ ꯅꯪ ꯅꯪꯅ ꯑꯗꯨ ꯃꯇꯝꯗꯤ ꯅꯪ ꯅꯪꯅ ꯅꯤꯕ ꯈꯨꯗꯤꯡ ꯄꯤꯅꯤ ꯅꯪꯅ ꯍꯥꯏꯕ ꯈꯨꯗꯤꯡ ꯌꯥꯅꯤ ꯍꯥꯏꯅ ꯍꯥꯏꯕ ꯅꯠꯇ꯭ꯔꯣ
ꯑꯗꯨ ꯅꯍꯥꯟ ꯑꯩꯅ ꯍꯪꯕ ꯀꯥꯟꯗ ꯀꯔꯤꯒꯤ ꯌꯥꯕꯕ ꯍꯧꯖꯤꯛ ꯍꯧꯖꯤꯛ ꯀꯥꯏꯅꯔꯁꯨ ꯉꯝꯃꯔꯣꯏ ꯍꯧꯖꯤꯛ ꯀꯥꯏꯅꯔꯁꯨ ꯉꯝꯃꯔꯣꯏ ꯅꯠꯇ꯭ꯔꯥ
ꯉꯃꯦ
ꯎꯝ ꯉꯝꯒꯅꯤ ꯅꯪꯉꯣꯟꯗ ꯂꯣꯏ ꯃꯥꯡꯉꯅꯤ
ꯌꯥꯏ ꯀꯩꯗ ꯄꯥꯅ ꯣꯂꯑꯣꯕꯤꯦꯅ ꯅꯦꯔ ꯀꯨꯗꯅꯤ ꯂꯦꯄꯗꯣ
ꯑꯩꯅ ꯅꯆꯥ ꯂꯩꯔꯒ ꯃꯤꯅ ꯃꯤꯅ ꯃꯤꯅ ꯀꯔꯤ ꯉꯥꯡꯅꯒꯅꯤ ꯅꯆꯥ ꯂꯩꯔꯒ ꯑꯃꯨꯛ ꯃꯤꯉꯣꯟꯗ ꯌꯨꯝ ꯄꯥꯟꯕꯗꯣ ꯅꯪ ꯅꯪ ꯃꯃꯥꯏꯀꯥꯏ ꯊꯝꯒꯦꯔꯥ
ꯀꯩꯗ ꯑꯩꯅꯕꯨ ꯅꯨꯡꯉꯥꯏꯔꯗꯤ ꯌꯥꯔꯦ
ꯎ ꯅꯪꯒꯤꯁꯦ ꯃꯤꯉꯣꯟꯗ ꯅꯆꯥꯗ ꯈꯟꯗꯕ ꯋꯥꯅꯤꯅꯦ ꯑꯗꯨꯗꯤ
ꯆꯥꯗꯨꯕꯨ ꯅꯪꯒꯤꯅ ꯆꯥꯅꯗ꯭ꯔꯣ
ꯑꯦ ꯅꯪꯅ ꯄꯣꯛꯄ ꯅꯠꯇ꯭ꯔꯣ
ꯑꯗꯨ ꯑꯣꯏꯔꯁꯨ
ꯑꯗꯨꯅꯦꯕ ꯑꯗꯨ ꯅꯪꯒꯤ ꯅꯠꯇ꯭ꯔꯣ ꯅꯪ ꯅꯪ ꯄꯨꯛꯇ ꯊꯣꯛꯂꯛꯄꯕꯨ ꯑꯩꯒꯤ ꯏꯆꯥꯅꯤ ꯀꯥꯏꯅ
ꯑꯗꯨ ꯑꯣꯏꯔꯁꯨ ꯑꯩ ꯏꯆꯥꯥꯟꯅꯗꯦ
ꯍꯥ
ꯑꯩꯒꯤ ꯏꯆꯥ ꯅꯠꯇꯦ
ꯎꯝ ꯅꯪ ꯅꯆꯥ ꯅꯠꯇꯦ ꯅꯪ ꯅꯪ ꯄꯨꯛꯇ ꯀꯅꯥꯒꯤꯔꯥ ꯑꯩꯒꯤꯔꯣ
ꯍꯣꯏ
ꯑꯦ ꯅꯪꯒꯤ ꯄꯨꯛꯇ ꯑꯩꯒꯤ ꯑꯁ ꯂꯣꯏꯔꯦ
ꯏꯆꯥ ꯑꯣꯏꯁꯨ ꯏꯆꯥ ꯅꯠꯇꯔꯁꯨ ꯑꯩ ꯄꯥꯝꯗ꯭ꯔꯦ ꯑꯗꯨꯒꯤꯅꯦ ꯍꯟꯗꯣꯛꯑꯒ ꯆꯠꯂꯒꯦ ꯅꯪ ꯑꯣꯏꯅ ꯂꯧꯍꯧꯔꯣ
ꯅꯆꯥꯒꯤ ꯀꯩꯅꯣ ꯐꯪꯒꯅꯤꯍꯦ ꯑꯗꯨꯃꯥꯏꯅ ꯅꯆꯥꯗꯨꯅ ꯑꯩꯕꯨ ꯅꯨꯡꯁꯤꯗ꯭ꯔꯁꯨ ꯅꯆꯥ ꯅꯨꯡꯁꯤꯌꯣ
ꯄꯤꯁ ꯅꯪꯕꯨ ꯅꯨꯡꯁꯤꯗ꯭ꯔꯔꯤꯗꯤ ꯀꯃꯥꯏꯅ ꯆꯥꯕ ꯅꯨꯡꯁꯤꯕꯣ ꯅꯨꯡꯁꯤꯒꯗ꯭ꯔꯣ
ꯑꯗꯨꯅꯦꯕ ꯑꯩꯕꯨ ꯑꯩꯕꯨ ꯈꯟꯗꯁꯨ ꯅꯆꯥꯕꯨ ꯈꯜꯂꯒ ꯍꯤꯡꯉꯨ
ꯈꯅꯤꯡꯉꯥꯏ ꯃꯇꯝ ꯂꯩꯇꯦ ꯅꯪꯉꯣꯟꯗ ꯂꯩꯕ ꯁꯔꯨꯛ ꯅꯨ ꯄꯥ ꯑꯩ ꯅꯨꯡꯉꯥꯏꯅ ꯄꯟꯊꯣꯛꯒꯗꯕ ꯌ
ꯎꯝ ꯄꯥꯜꯂꯣ ꯑꯗꯨꯒ ꯃꯤꯅ ꯊꯤꯅ ꯇꯧꯕꯗ ꯑꯗꯨ ꯄꯥꯝꯕ꯭ꯔꯥ
ꯍꯣꯏ ꯑꯗꯨ ꯐꯩ ꯄꯩꯁꯥ ꯍꯣꯏ
ꯑꯗꯨꯗꯤ ꯎꯝ ꯎꯝ ꯅꯪ ꯅꯨꯡꯉꯥꯏꯕ꯭ꯔꯥ ꯌꯦꯡꯉꯒ ꯑꯇꯣꯞ ꯅꯨꯄꯥ
ꯑꯥ
ꯎꯝ ꯅꯪ ꯅꯪ ꯅꯪꯅ ꯆꯥꯔꯁꯨ ꯀꯅ ꯈꯟꯗꯦ ꯅꯪ ꯅꯪ ꯇꯨꯡꯗ ꯅꯤꯡꯉꯝꯃꯣꯏꯀꯣ
ꯁꯨꯡꯍꯥꯡ ꯍꯥꯡꯗꯕ ꯅꯪꯉꯣꯟꯗ ꯁꯨꯡꯅꯤ ꯅꯤꯗꯕ ꯅꯨꯄꯤꯗꯣ ꯊꯤꯈ꯭ꯔꯣ ꯑꯗꯨꯒ ꯏꯪ ꯇꯞꯅ ꯂꯩ ꯌꯣ ꯅꯪꯁꯨ
ꯑꯩꯗꯤ ꯅꯉꯣꯟ ꯅꯪꯅ ꯅꯤꯕ ꯈꯨꯗꯤꯡ ꯄꯤꯗꯨꯗꯤ ꯉꯁꯤꯗꯤ ꯂꯩꯇꯕꯒꯤ
ꯑꯗꯨ ꯂꯩꯇꯦ ꯍꯥꯢꯅ ꯂꯩꯇꯦꯅ ꯍꯦꯛꯇ ꯍꯥꯢꯗ꯭ꯔ ꯍꯥꯏꯕ ꯌꯥꯗ꯭ꯔꯣ ꯅꯪꯗꯤ ꯅꯁꯛ ꯐꯖꯕꯅꯤ ꯇꯧꯗ꯭ꯔꯁꯨ ꯌꯥꯏ ꯀꯥꯏꯅ
ꯑꯗꯨ ꯉꯁꯤꯗꯤ ꯂꯩꯇ꯭ꯔꯦ ꯁꯔꯅꯣ ꯃꯣꯏ ꯃꯃꯥꯁꯤ
ꯌꯥꯗ꯭ꯔꯦ ꯊꯦꯡꯉꯦ ꯉꯁꯥꯢ ꯍꯥꯢꯒꯗꯧ ꯃꯇ ꯃꯇꯝꯗ ꯍꯥꯏꯗꯅ ꯍꯧꯖꯤꯛ ꯍꯥꯏꯕꯗꯨꯗꯤ ꯑꯩ ꯄꯥꯝꯗ꯭ꯔꯦ ꯌꯥꯔꯦ
ꯉꯁꯥꯏ ꯏ ꯀꯥꯕꯒꯤ ꯍꯥꯏꯕꯒꯤꯅꯤ
ꯏ ꯀꯥ ꯃꯔꯝ ꯂꯩꯇꯅ ꯀꯥꯕ ꯌꯥꯕ꯭ꯔꯅꯦ ꯑꯩ ꯅꯪꯉꯣꯟꯗ ꯀꯩ ꯐꯠꯇꯕ ꯋꯥ ꯍꯥꯏꯔꯒꯦ ꯁꯥꯎꯔꯦ ꯁꯥꯎꯔꯦ
ꯑꯉꯥꯡ ꯆꯥꯛꯁꯤꯟꯕꯤꯔꯣ
ꯑ ꯋꯥꯔꯗꯦꯟꯗꯕꯨ ꯌꯨ ꯊꯥꯛꯄ꯭ꯔꯣꯅꯪ ꯌꯨ ꯉꯥꯎꯕ꯭ꯔꯣ
ꯢꯁ ꯅꯪꯒꯤꯁꯦ ꯑꯩꯕꯨ ꯌꯨ ꯌꯨꯗ ꯇꯥꯍꯜꯂꯤꯅꯦ ꯑꯃꯨꯛ ꯅꯪ ꯉꯝꯗꯕꯩ
ꯅꯪꯒꯤ ꯈꯣꯟꯖꯦꯜꯗ ꯌꯨ ꯌꯨ ꯉꯧꯕꯒ ꯃꯥꯟꯕ ꯑꯗꯨꯏ ꯅꯤꯗ ꯅꯪ ꯅꯪ ꯅꯪ ꯅꯪ ꯋꯥꯔꯗꯦꯟꯂꯅꯦ ꯑꯁꯦꯡꯕ ꯋꯥꯔꯗꯦꯟ ꯅ ꯗ ꯑꯁꯨꯃꯥꯏꯅ ꯑꯁꯨꯃꯥꯏꯅ ꯍꯥꯏꯗꯤ ꯌꯥꯝ ꯌꯥꯝ ꯆꯪꯅ ꯂꯩꯔꯣꯏꯗ
ꯍꯧꯖꯤꯛ ꯀꯩꯅꯣ ꯐ꯭ꯔꯤ ꯑꯣꯏꯕꯩꯅꯤꯗ ꯑꯩꯗꯤ
ꯏꯁ ꯉꯁꯥꯏ
ꯐ꯭ꯔꯤꯁꯦ ꯑꯩ ꯍꯥꯏꯒꯦ ꯑꯦ ꯑꯩꯈꯣꯏ ꯁꯥꯔ ꯑꯥꯗ ꯑꯩꯈꯣꯏ ꯁꯥꯔ ꯈꯣꯏꯅ
ꯏ
ꯎꯝ ꯍ ꯌꯦ ꯍꯣꯔꯦꯟ ꯅꯨꯡꯗꯥꯡ ꯁꯤꯛꯁ ꯇꯨ ꯁꯤꯛꯁ ꯇꯨ ꯅꯥꯏꯟ ꯐꯥꯎꯗꯤ ꯁꯪꯉꯔꯣꯏ ꯑꯗꯨꯒ ꯑꯌꯨꯛꯀꯤꯅ ꯅꯨꯡꯊꯤꯟꯒꯤꯅ ꯃꯣꯔꯅꯤꯡꯗ ꯁꯤꯛꯁ ꯇꯨ ꯅꯥꯏꯟ ꯐꯥꯎ ꯁꯪꯉꯔꯣꯏ ꯑꯇꯣꯞꯄꯗꯤ ꯂꯣꯏ ꯁꯪꯉꯦ
ꯇꯣ ꯑꯗꯨꯗꯤ ꯃꯣꯏ ꯇꯤ ꯕ꯭ꯔꯦꯛ ꯇꯤ ꯕ꯭ꯔꯦꯛꯀꯨꯝꯕ ꯂꯥꯡꯉꯀꯨꯝꯕ ꯅꯨꯡꯊꯤꯟꯗ ꯂꯩꯇ꯭ꯔꯣ ꯑꯗꯨ ꯑꯗꯨꯝ ꯅꯪ ꯃꯣꯏꯗ ꯃꯣꯏ ꯁꯪꯗ꯭ꯔꯕ
ꯅꯨꯡꯗꯥꯡꯅ ꯁꯪꯪꯉꯤꯗꯨꯗꯤ
ꯁ꯭ꯀꯨꯜꯂꯥꯛꯄꯒ ꯆꯥꯒꯨꯝꯕ ꯊꯥꯛꯇꯔꯣ ꯍꯥꯏꯕꯅꯤꯗ
ꯍꯣꯏ ꯆꯥ ꯆꯥ ꯊꯛꯄꯗꯤ ꯑꯥ ꯀꯩꯅꯣꯗ ꯊꯛꯈꯤꯅꯤ ꯋꯥꯠꯂꯤ ꯑꯗꯨ‌ ꯑꯗꯨꯁꯨ ꯍꯣꯔꯦꯟ
ꯑꯨꯏꯁ ꯂꯣꯏꯔꯦꯍꯦ ꯑꯍꯤꯡꯗ ꯆꯥꯛ ꯆꯥꯅꯤꯡꯉꯥꯢ ꯃꯇꯝ ꯂꯥꯛꯀꯗꯧꯔꯦ
ꯎꯝ ꯍꯨꯝ ꯋꯥꯠꯂꯥ ꯃꯣꯏ ꯀꯨꯛ ꯊꯣꯡꯂꯤ ꯀꯨꯛꯇꯣ ꯆꯥ ꯐꯨꯠꯂꯤꯕ ꯍꯥ
ꯑꯣ ꯀꯗꯥꯢꯗꯅꯣ ꯅꯣꯢ ꯀꯩꯅꯣꯗꯣ
ꯑꯩꯈꯣꯏ ꯈꯨꯟꯗꯅꯦ
ꯑꯣꯥ
ꯃꯊꯤꯗ ꯃꯖꯤ ꯈꯪꯕ꯭ꯔꯥ
ꯍꯥ
ꯃꯥꯊꯤ
ꯃꯨꯆꯤꯔꫭ ꯃꯆꯤ
ꯃꯥꯆꯤ ꯃꯥꯆꯤ
ꯈꯪꯗꯦꯍꯦ
ꯎꯝ‌ ꯍꯝ ꯃꯆꯤ ꯐꯥꯎꯁꯨ ꯈꯪꯗꯕ ꯇꯦꯡꯅꯕꯜ
ꯏꯁ ꯀꯃꯥꯏ ꯀꯃꯥꯏ ꯈꯪꯗꯣꯏꯅꯣ ꯑꯗꯨ ꯑꯩ ꯄꯣꯛ ꯄꯣꯛꯂꯥꯄꯁꯨꯝ ꯅꯠꯇꯦ ꯍꯥ
ꯄꯂꯦꯜ ꯈꯪꯕ꯭ꯔꯥ
ꯇꯥꯕꯒꯨꯝꯗꯧꯋꯦ ꯑꯗꯨ ꯈꯪꯗꯦ
ꯑꯁ ꯄꯂꯦꯜ ꯇꯥꯗ꯭ꯔꯗꯤ ꯑꯩꯗꯤ ꯃꯥꯡꯖꯔꯦꯗꯅ
ꯇꯥꯕꯒꯨꯝ ꯇꯧꯋꯦ ꯍꯥꯏꯕꯗꯨꯗꯤ
ꯑꯣ ꯑꯣ ꯇꯥꯔꯗꯤ ꯐꯔꯦ ꯑꯗꯨꯔꯣꯝꯗꯒꯣ ꯂꯥꯡꯒꫭꯜ ꯄꯤꯛ ꯂꯥꯡꯒꫭꯜ ꯄꯤꯛ ꯍꯦꯜꯂꯒ ꯂꯩꯕꯅꯦ
ꯑꯣ ꯐꯩꯅꯦ ꯑꯗꯨꯗꯤ
ꯅꯪ ꯎꯔꯈꯨꯜꯗꯨꯗ ꯎꯔꯈꯨꯜꯗꯒꯤꯅꯤꯀꯣ
ꯑꯧ ꯑꯗꯨꯗꯩꯅꯦ
ꯑꯗꯨ ꯈꯨꯟ ꯃꯥꯃꯤꯟꯗꯤ
ꯍꯥꯏꯕꯤꯔꫭꯏ
ꯎꯝ
ꯑꯗꯨ ꯂꯣꯏꯅ ꯍꯥꯏꯕꯤꯗꯤ ꯌꯥꯔꯔꯣꯏ ꯅꯪ ꯀꯩꯒꯨꯝꯕ ꯀꯩꯒꯨꯝꯕ ꯅꯪ ꯑꯩꯉꯣꯟꯗ ꯅꯣꯡꯃ ꯎꯃ ꯍꯥꯠ ꯍꯥꯠ ꯍꯥꯠꯅꯤꯡꯉꯥꯏ ꯂꯥꯛꯀꯦꯅ ꯑꯩꯗꯤ ꯂꯣꯏꯔꯦꯗꯅ
ꯏꯁꯁ ꯑꯩ ꯅꯨꯄꯤꯗꯥꯕꯨ ꯀꯃꯥꯏ ꯍꯥꯠꯀꯦꯔꯣ ꯉꯥꯎꯔ
ꯀꯅꯥ ꯀꯅꯥ ꯈꯪ ꯅꯪ ꯅꯪ ꯅꯪꯗꯤ ꯏ ꯌꯥꯝ ꯀꯥꯒꯟꯕꯩ
ꯑꯩ ꯅꯨꯕꯤꯗꯕꯨ ꯍꯥ ꯍꯥꯠꯄ ꯍꯧꯅꯗꯦ ꯀꯔꯤ ꯑꯩ ꯊꯥꯃꫭ